ꯍꯜꯂꯣ ꯇꯥꯕ꯭ꯔꯣ
ꯍꯣꯏ ꯍꯣꯏ ꯇꯥꯏ ꯀꯔꯤ ꯇꯧꯔꯤꯕꯣ
ꯑꯁ ꯁꯨꯝ ꯂꯩꯌꯦꯗ ꯅꯪꯗꯤ
ꯀꯥꯗ ꯑꯗꯨꯝ ꯍꯤꯞꯄꯒ ꯂꯩꯗ ꯀꯩꯇꯧꯅꯤ ꯊꯕꯛꯁꯨ ꯂꯩꯇꯦ
ꯅꯨꯡꯁꯤꯕꯤ ꯀꯗꯥꯢ ꯀꯗꯥꯢ ꯆꯠꯂꯨꯕ꯭ꯔꯣ
ꯆꯠ ꯆꯠꯇꯕꯁꯨ ꯀꯨꯢꯔꯦꯗ ꯆꯠꯊꯣꯛ ꯇꯕꯁꯨ ꯀꯨꯢꯔꯦꯗ ꯀꯥꯅꯨꯡꯗ ꯑꯗꯨꯝ ꯑꯗꯨꯝ ꯂꯩꯕ
ꯑꯩ ꯄꯨꯝꯔꯛ ꯀꯅꯤꯀꯣ ꯀ ꯃꯅꯨꯡꯗ ꯑꯗꯨꯝ ꯂꯩꯔꯤꯅꯦ ꯈꯔ ꯈꯔ ꯀꯣꯢꯕ ꯌꯥꯗ꯭ꯔꯥ
ꯀꯣꯏꯕ ꯂꯣꯏꯔꯦ ꯀꯥꯏ ꯀꯣꯢꯅꯤ
ꯑꯦꯗꯤ ꯀꯩ ꯏꯟꯖꯟ ꯆꯥꯕ꯭ꯔ
ꯑꯌꯨꯛ ꯁꯦ ꯀꯣꯁ ꯆꯝꯐꯨꯠ ꯑꯃ ꯑꯗꯨꯒ
ꯑꯂꯨ ꯀꯥꯡꯍꯧ ꯑꯃ
ꯎꯝ ꯑꯗꯨ ꯍꯣꯏ ꯑꯗꯨꯃꯛꯇ ꯉꯥꯏꯔꯦ
ꯑꯣ
ꯅꯪꯗꯤ
ꯁꯦ ꯍꯧꯖꯤꯛ ꯑꯃꯨꯛꯀ ꯏꯚꯤꯅꯤꯡꯒꯤ ꯆꯥꯒꯗꯕ ꯃꯇꯝ ꯌꯥꯎꯔꯦꯅꯦ
ꯑꯩꯈꯣꯏꯗꯤ ꯑꯌꯨꯛꯀꯤꯗꯨ ꯄꯨꯡ ꯕꯔꯣ ꯑꯃꯗ ꯆꯥꯏꯗ
ꯑꯥ
ꯎꯝ
ꯏꯕꯤꯅꯤꯡꯒꯤꯗꯤ ꯀꯌꯥꯗ ꯆꯥꯎꯕ꯭ꯔ ꯑꯗꯨꯗꯤ
ꯉꯁꯤꯗꯤ ꯉꯟꯅ ꯆꯥꯒꯦ ꯕꯣꯜ ꯂꯩꯕꯅꯤꯅꯀꯣ ꯍꯣꯔꯦꯟ ꯑꯃꯨꯛꯀ
ꯅꯪꯁꯨ ꯕꯣꯜ ꯌꯦꯡꯕꯔꯣ
ꯍꯣꯏ
ꯀꯔꯤꯒꯤ ꯁꯛ ꯕꯣꯜ ꯌꯦꯡꯗꯦꯗ ꯑꯩꯗꯤ
ꯇꯜꯂꯦꯗ ꯕꯣꯜ ꯌꯦꯡꯗꯦ ꯌꯦꯡꯗꯦ ꯌꯥꯝꯈ꯭ꯔꯩꯗ ꯍꯟꯗꯛꯇꯤ ꯀꯃꯥꯏꯅꯅꯣ
ꯑꯩꯗꯤ ꯕꯣꯜ ꯁꯨꯛꯌꯦꯡ ꯌꯦꯡꯗꯦ ꯑꯗꯨꯝ ꯢꯁꯄ꯭ꯔꯣꯠꯒꯨꯝꯕꯗ ꯏꯟꯇ꯭ꯔꯦꯁ ꯂꯩꯇꯕꯒꯤ
ꯎꯝ
ꯅꯪꯗꯤ ꯀꯔꯤꯒꯤ ꯁꯞꯄꯣꯔꯠꯔ ꯍꯥꯏꯕꯅꯤꯗ
ꯑꯣ ꯑꯣ ꯀꯩꯅꯣꯒꯤꯅꯦ ꯄꯣꯔꯇꯨꯒꯜꯒꯤ ꯑꯣꯏꯕꯀꯣ ꯑꯗꯨꯒꯤꯅꯦ ꯉꯁꯤ ꯂꯩꯕ ꯀꯣꯃꯣꯏ ꯇꯣꯉꯥꯟꯅ ꯌꯦꯡꯗꯦꯗ ꯑꯩꯁꯨ ꯅꯍꯥꯟꯗꯩ ꯍꯧꯔꯛꯄꯗꯨ ꯀꯔꯤꯁꯨ ꯌꯦꯡꯗ꯭ꯔꯤ
ꯑꯩꯗꯤ ꯀꯔꯤꯁꯨ
ꯀꯩꯅꯣ ꯀꯣꯟꯅ ꯀꯩꯅꯣ ꯇꯧꯔꯒ ꯌꯨꯝ ꯄꯥꯟꯈ꯭ꯔ ꯃꯇꯨꯡꯗ ꯅꯪ ꯅꯨꯄꯥ ꯐꯨꯠꯕꯣꯜ ꯁꯥꯟꯅꯔꯗꯤ ꯍꯌꯦꯡ ꯋꯥꯢ
ꯗꯤ ꯁꯤ ꯍꯟꯗꯛꯇ ꯅꯠꯇꯦ ꯑꯩꯗꯤ ꯑꯗꯨꯝ ꯋꯥꯔꯜꯀꯞ ꯂꯥꯛꯄ ꯈꯨꯗꯤꯡ ꯁꯨꯛꯌꯦꯡ ꯌꯦꯡꯗꯦꯗ
ꯌꯦꯡꯉꯨꯗ ꯃꯔꯛ ꯃꯔꯛꯇꯗꯤ ꯑꯩꯅ ꯍꯥꯏꯕꯒꯨꯝꯅ ꯀꯣꯟꯅ ꯑꯗꯨꯃꯥꯏꯅ ꯂꯥꯛꯑꯗꯤ ꯌꯦꯡꯉꯣꯏ ꯍꯥꯏꯕꯗꯤ ꯌꯥꯔꯣꯏ ꯍꯣꯏꯅꯦ
ꯆꯠꯄꯅꯦ ꯂꯣꯏ ꯇꯪꯉꯒ ꯂꯩꯌꯦ ꯏꯁꯇꯦꯇꯁꯇꯒꯤ
ꯍꯟꯗꯛꯀꯤ ꯐꯣꯟꯒꯤ ꯀꯥꯟꯅꯥꯕ ꯍꯥꯏ ꯇꯥꯔꯦꯅꯦ ꯏꯁꯇꯦꯇꯁ ꯀꯔꯤꯗ ꯍꯥ
ꯎꯝ
ꯍꯩꯍꯥ ꯀꯔꯤ ꯀꯔꯤ ꯍꯣꯠꯅꯕꯤ
ꯑꯗꯨꯝ ꯀꯔꯤ ꯏꯄꯥꯠ ꯇꯥꯏꯝ ꯖꯣꯞ ꯇꯧꯔꯒ ꯂꯩꯗ ꯃꯄꯥꯟꯗ
ꯑꯣ ꯃꯄꯥꯟꯗ ꯂꯧ ꯂꯧ ꯍꯜꯂꯣ ꯎꯝ ꯎꯝ ꯎꯝ ꯎꯝ ꯎꯝ ꯎꯝ ꯍꯜꯂꯣ ꯍꯜꯂꯣ ꯍꯜꯂꯣ ꯅꯦꯠꯋꯔꯛ ꯇꯠꯈꯕ
ꯎꯝ ꯇꯕꯔꯣ ꯍꯜꯂꯣ ꯍꯜꯂꯣ ꯍꯜꯂꯣ ꯍꯜꯂꯣ
ꯍꯜꯂꯣ ꯑꯥ ꯑꯃꯀ ꯇꯥꯔꯦ ꯀꯔꯤ ꯇꯧꯔꯣ
ꯈꯪꯗꯦ ꯑꯩꯁꯨ ꯑꯗꯨꯗꯤ
ꯑ ꯀꯩꯅꯣꯗ ꯂꯩꯕꯀꯣ ꯃꯄꯥꯟꯗ ꯂꯩꯕꯀꯣ
ꯑꯥ
ꯑ ꯃꯄꯥꯟ ꯍꯥꯏꯕꯁꯤ ꯀꯗꯥꯏꯗ ꯑꯣꯏꯕ꯭ꯔꯣ
ꯗꯦꯔꯥꯗꯨꯟꯗ
ꯑꯣ ꯅꯨꯡꯉꯥꯏꯅꯦ ꯑꯗꯨꯗꯤ
ꯑꯗꯨ ꯀꯨꯏꯔꯕꯣ ꯂꯩꯕꯗꯨꯗ
ꯀꯨꯏꯗ꯭ꯔꯤꯗ ꯑꯃꯨꯛꯀ ꯑ ꯆꯪꯕ ꯊꯥ ꯑꯃ ꯐꯥꯗ꯭ꯔꯤꯌꯦ
ꯑ ꯑꯆꯥ ꯅꯨꯡꯉꯥꯏꯗꯤ ꯅꯨꯡꯉꯥꯏꯕ꯭ꯔꯣ ꯑꯗꯨ ꯂꯩꯕꯗ
ꯎꯝ ꯑꯗꯨꯝ ꯅꯨꯡꯉꯥꯏ ꯍꯥꯏ
ꯃꯣꯏꯗꯨ ꯗꯦꯔꯥꯗꯨꯟ ꯈꯩꯁꯦ ꯑ ꯀꯩꯅꯣ ꯑꯣꯕ꯭ꯔ ꯅꯦꯄꯥꯂꯤ ꯈꯣꯏ ꯅꯇꯦꯗꯀꯣ ꯅꯦꯄꯥ ꯑꯩꯈꯣꯏ ꯅꯇꯦꯗꯀꯣ
ꯈꯪꯗꯦ ꯑꯩ ꯁꯨ ꯑꯁꯤꯗ ꯑꯍꯥꯟꯕ ꯑꯣꯏꯕꯅꯤꯅ ꯑꯩꯅ ꯍꯧꯖꯤꯛ ꯂꯩꯕꯁꯤꯗꯤ
ꯇꯤꯕꯤꯗꯦꯟꯒꯤ ꯃꯤꯅ ꯌꯥꯝꯃꯦꯗ
ꯑꯣ ꯑꯆꯥ ꯆꯥ ꯆꯥ ꯍꯣꯏ ꯍꯣꯏ ꯍꯣꯏ ꯕꯨꯇꯥꯟ ꯈꯣꯢꯗꯤ
ꯍꯣꯏ ꯕꯨꯇꯥꯟ ꯈꯣꯏꯗ ꯈꯔ ꯌꯥꯝꯃꯤ
ꯑꯆꯥ ꯍꯟꯗꯛꯀꯤ ꯀꯩꯅꯣꯗꯨ ꯚꯦꯀꯦꯁꯟꯗꯨ ꯚꯨꯇꯥꯟꯗ ꯆꯠꯁꯦꯔꯥ ꯇꯧ
ꯎꯝ
ꯅꯨꯡꯉꯥꯏꯔꯝꯗꯧ ꯃꯥꯟꯕ ꯃꯣꯏꯒꯤ ꯀꯩꯅꯣꯒꯨꯝꯕ ꯌꯦꯡꯉꯒ ꯑꯗꯨꯕꯨ ꯎꯄꯥꯏ ꯂꯩꯇꯦꯅꯦ ꯆꯠꯄ ꯌꯥꯗ꯭ꯔꯦ
ꯇ꯭ꯔꯤꯒꯤ
ꯎꯝ ꯈꯪꯗ꯭ꯔꯦ ꯄ꯭ꯂꯥꯟꯗꯨ ꯁꯣꯏꯕ ꯍꯥꯏ ꯇꯥꯔꯦ
ꯑꯗꯨ ꯑꯗꯨꯗꯤ ꯏꯔꯥꯡ ꯀ꯭ꯔꯤꯁꯨ ꯇꯧꯗꯕꯔꯥ
ꯑꯩꯁꯨ ꯀꯩꯅꯣꯝꯗ ꯂꯩꯑꯦ ꯃꯄꯥꯟꯂꯣꯝꯗ ꯂꯩꯌꯦ
ꯀꯗꯥꯏꯗ ꯂꯩꯕ꯭ꯔꯅꯪ
ꯃꯄꯥꯟ ꯑꯩꯗꯤ ꯑꯗꯨꯕꯨ ꯀꯩꯅꯣꯗꯅꯤꯗ ꯁꯤꯂꯣꯡꯗꯅꯤꯗ
ꯑ ꯑꯣ ꯐꯩꯅ
ꯀꯅꯥ ꯑꯗꯨꯝ ꯀꯅꯥꯑꯣꯟꯗ ꯂꯩꯕ꯭ꯔꯣ ꯅꯠꯇ ꯅꯠꯇ꯭ꯔ ꯅꯊꯟ ꯑꯗꯨꯝ ꯂꯩꯕ꯭ꯕꯔꯣ ꯅꯠꯇ꯭ꯔꯒ ꯀ꯭ꯔꯃꯥꯏꯟ ꯇꯧꯕ꯭ꯔꯣ ꯑꯗꯨꯗ ꯂꯩꯗꯣ
ꯑ ꯑꯗꯨꯝ ꯊꯨꯄꯥ ꯃꯐꯝꯗꯨꯗꯤ ꯂꯩꯌꯦ ꯑꯗꯣ ꯆꯥ ꯂꯩꯐꯝꯗꯤ ꯑꯩꯈꯣꯏ ꯑꯣꯅꯔ ꯄꯤ ꯗꯨꯗ ꯗꯨꯝ ꯂꯩꯔꯝꯅꯤꯗ
ꯑꯣ ꯑꯣ ꯑꯗꯨ ꯀꯩꯅꯣ ꯑꯈꯣꯏ ꯃꯤ ꯁꯨ ꯂꯩꯕ꯭ꯔꯣ ꯑꯌꯥꯝꯕ ꯑꯗꯨꯔꯣꯝꯗ
ꯂꯩꯌꯦ ꯌꯥꯝ
ꯑꯆꯥ ꯑꯆꯥ ꯑꯆꯥ ꯇꯤꯕꯦꯠ ꯇꯤꯚꯦ ꯇꯦꯟ ꯂꯣꯟ ꯚꯨꯇꯥꯟ ꯂꯣꯟ ꯈꯪꯂ ꯂꯩꯅꯤꯀꯣ
ꯌꯥꯔꯦ ꯀꯗꯥꯥꯏꯗꯒꯤ
ꯑꯗꯨ ꯑꯗꯨ ꯈꯪꯈ꯭ꯔ ꯃꯇꯨꯡꯗ ꯑꯗꯨꯔꯣꯝꯗ ꯀꯣꯛ ꯌꯨꯝ ꯄꯥꯟ ꯊꯣꯛꯣꯛꯂꯗꯤ ꯂꯣꯏꯔꯦ ꯂꯣꯏꯔꯦ
ꯏꯁ ꯑꯣꯏꯔꯣꯢꯗꯕ
ꯀꯩꯒꯤꯅꯣꯅꯦ ꯃꯤꯅ ꯁꯦꯡꯕ ꯍꯥꯏꯔ ꯑꯣꯏꯗꯕ ꯍꯥꯏꯔꯦ ꯎꯝ ꯉꯁꯤꯗꯤ ꯀꯩꯅꯣ ꯑꯣꯏꯕ꯭ꯔꯣ ꯊꯕꯛ ꯂꯩꯇꯦ
ꯊꯕꯛ ꯂꯩꯌꯦ ꯊꯕꯛ ꯃꯐꯝꯗꯅꯦ
ꯑꯣ ꯑꯆꯥ ꯑꯆꯥ ꯑꯗꯨꯒꯤ ꯃꯥꯜꯂꯅꯦ ꯏꯁꯩ ꯃꯅꯤꯡꯗ ꯀꯟꯅ ꯇꯥꯔꯦ ꯗꯨꯁꯨ
ꯑꯗꯨꯝ ꯏꯁꯩ ꯊꯥꯔꯒ ꯂꯩꯕꯒꯤ ꯍꯣꯢ
ꯎꯝ ꯆꯥ-ꯆꯥ
ꯆꯥꯅꯤꯡꯉꯥꯏ ꯊꯛꯅꯤꯡꯉꯥꯏꯗꯤ ꯃꯅꯥꯕ꯭ꯔꯣ ꯀꯔꯝꯍꯥꯏꯅ ꯇꯧꯕ꯭ꯔꯣ ꯃꯣꯏ ꯆꯥꯕ ꯊꯛꯄꯗꯤ
ꯆꯥꯅꯤꯡꯉꯥꯏꯗꯤ ꯁꯤꯗꯗꯤ ꯑꯈꯣꯏ ꯊꯕꯛ ꯃꯐꯝꯗꯗꯤ ꯃꯣꯏ ꯃꯌꯥꯡꯅ ꯁꯦꯝꯕꯒꯤꯀꯣ ꯑꯌꯥꯝꯕ ꯆꯥꯗ꯭ꯔꯔꯤꯗ ꯀꯗꯥꯢꯗꯒꯤ
ꯑꯥ ꯀꯩꯅꯣ ꯒꯨꯝꯗꯤ ꯑꯥ ꯂꯥꯏꯔꯤꯛ ꯀꯨꯝꯕꯗꯤ ꯇꯝꯕ ꯂꯣꯏꯔꯕꯣ ꯅꯠꯇ꯭ꯔꯒ ꯀꯃꯥꯏ ꯇꯧꯕ꯭ꯔꯣ
ꯇꯝꯕ ꯂꯣꯏꯗ꯭ꯔꯤꯗ ꯀꯗꯥꯏꯗꯒꯤ ꯂꯣꯏꯒꯦꯔ ꯂꯥꯏꯔꯤꯛ ꯑꯍꯝ ꯇꯝꯗ꯭ꯔꯕꯒꯤ ꯑꯁꯤꯗ ꯂꯥꯛꯈ꯭ꯔꯕꯅꯦ
ꯑꯣ ꯑꯠꯁꯥ
ꯅꯪꯗꯤ ꯑꯗꯨꯗ ꯀꯣꯂꯦꯖꯀꯨꯝꯕ ꯀꯥꯔꯒ ꯂꯩꯕ꯭ꯔꯣ
ꯑꯩꯗꯤ ꯇꯝꯕ ꯂꯣꯏꯔꯦ
ꯑꯥ
ꯎꯝ ꯎꯝ ꯀꯦꯅꯣꯝꯗꯤ ꯑꯥ ꯅꯆꯤꯟꯅꯥꯎ ꯈꯣꯏ ꯅꯆꯤꯟꯅꯥꯎꯗꯤ ꯀꯌꯥ ꯂꯩꯕ꯭ꯔꯣ
ꯑꯩꯈꯣꯏ ꯏꯆꯤꯟ ꯏꯅꯥꯎ ꯃꯔꯤ ꯂꯩꯌꯦ
ꯑꯥ ꯅꯨꯄꯤ ꯀꯌꯥ ꯅꯨꯄꯥ
ꯑꯥ ꯅꯨꯄꯤ ꯑꯍꯨꯝ ꯅꯨꯄꯥ ꯑꯃ
ꯑꯣ ꯅꯨꯄꯥꯗꯨꯅ ꯂꯥꯁꯔꯣ
ꯐꯥꯔꯁ ꯎꯝ
ꯗꯨꯗꯤ ꯅꯪꯅ ꯂꯥꯁꯔꯣ
ꯑꯩꯅ ꯁꯦꯀꯦꯟꯅꯤ ꯏꯅꯥꯎꯅꯨꯄꯤ ꯑꯅꯤ ꯂꯩꯌꯦꯗꯥ
ꯑꯣ ꯑꯠꯁꯥ ꯎꯝ ꯑꯥ ꯀꯩꯅꯣꯈꯣꯏꯗꯤ ꯅꯅꯥꯎꯨꯄꯤ ꯈꯣꯏꯗꯤ ꯂꯥꯏꯔꯤꯛ ꯇꯝꯂꯤꯕ꯭ꯔꯣ ꯂꯣꯏꯅ
ꯎꯝ ꯑꯃ ꯑꯃ ꯀꯣꯂꯦꯖ ꯀꯥꯏꯌꯦ ꯑꯃꯅ ꯑꯥ ꯑꯦꯂꯦꯚꯦꯟ
ꯑꯣ ꯑꯗꯨꯗꯤ ꯂꯣꯏꯅ ꯆꯥꯎꯗꯤ ꯆꯥꯎꯔꯦꯅꯦꯀꯣ
ꯎꯝ
ꯅꯪꯅ ꯁꯦꯀꯦꯟꯅꯦꯕꯀꯣ ꯑꯗꯨꯗꯤ
ꯀꯩ ꯇ꯭ꯋꯦꯟꯇꯤ ꯊ꯭ꯔꯤ ꯒꯨꯝꯕ ꯑꯣꯏꯔꯝꯒꯦꯔꯣ ꯅꯪ
ꯑꯍꯥ ꯍꯦ ꯏꯁ ꯌꯥꯝ ꯆꯨꯝꯅꯒ ꯍꯥꯏꯔꯛꯀꯦ ꯇꯧꯌꯧꯅꯦ ꯍꯦ ꯍꯦ
ꯎꯝ ꯎꯝ ꯍꯩꯅꯦꯗ ꯍꯩꯅꯦꯗ ꯑꯗꯨꯒꯨꯝꯕ ꯍꯥꯏꯕ ꯑꯗꯨꯗꯤ ꯍꯥꯏꯅꯤꯗ
ꯁꯣꯝꯗꯤ ꯌꯥꯝ ꯍꯩꯕ ꯃꯥꯜꯂꯦꯕ
ꯍꯣꯏ ꯑꯗꯨꯝ
ꯑꯠꯁꯥ ꯑꯗꯨ ꯀꯩꯅꯣ ꯐꯥꯎꯗꯤ ꯂꯣꯏꯕ꯭ꯔꯣ ꯒ꯭ꯔꯦꯖꯨꯌꯦꯁꯟꯒꯨꯝꯕꯗꯤ ꯂꯣꯏꯕ꯭ꯔꯣ ꯂꯣꯏꯗꯦ
ꯀꯔꯤ ꯑꯩꯕꯨꯔꯣ ꯑꯩ ꯇꯨ꯭ꯋꯦꯜꯐ ꯂꯣꯏꯔꯒ ꯀꯣꯂꯦꯖ ꯀꯥꯕ ꯍꯧꯔꯒ ꯇꯣꯛꯈ꯭ꯔꯦꯗ ꯑꯩꯒꯤ ꯃꯇꯝꯗꯨꯗ ꯗꯨꯝ ꯃꯅꯤꯄꯨꯔ ꯑꯗꯨꯗꯣ ꯀꯔꯤꯅꯣ ꯌꯥꯗꯕꯀꯣ ꯀꯣꯔꯣꯅꯥꯒꯨꯝꯕ ꯁꯤꯆ꯭ꯋꯦꯁꯟꯅ ꯌꯥꯗ꯭ꯔꯕꯒꯤ ꯑꯩꯅ ꯇꯣꯛꯈ꯭ꯔꯕ
ꯑꯗꯣ ꯑ ꯀꯩꯅꯣꯗ ꯑ ꯏꯟꯁꯥꯡꯗꯤ ꯑꯗꯨꯝ ꯀꯩꯅꯣ ꯇꯧꯗꯣ ꯏꯟꯁꯥꯡ ꯅꯥꯄꯤꯒꯨꯝꯕ ꯀꯩꯀꯩꯗꯨꯗꯤ ꯐꯪꯕ꯭ꯔꯣ ꯑꯗꯨꯝ ꯑꯈꯣꯏꯒꯤ ꯑꯈꯣꯏꯒꯤ
ꯑꯁꯤꯗꯒꯤ ꯍꯥ ꯀꯔꯤ ꯍꯥꯢꯕ
ꯗꯤ ꯅꯪꯅ ꯑꯗꯨꯗ ꯅꯪꯅ ꯆꯥꯅꯤꯡꯕꯗꯨ ꯑꯗꯨꯝ ꯐꯪꯕ꯭ꯔꯣ ꯏꯟꯁꯥꯡ ꯅꯥꯄꯤꯒꯨꯝꯕ ꯍꯥꯢꯕꯅꯦꯗ
ꯏꯟꯖꯥꯡ ꯅꯄꯤ ꯑꯁ ꯈꯪꯗꯦ ꯁꯤꯗ ꯅꯣꯠ ꯢꯁ ꯗꯨꯀꯥꯟꯒꯨꯝꯕꯁꯨ ꯎꯗꯦ
ꯎꯝ ꯑꯗꯨꯗꯤ ꯐꯪꯗ꯭ꯔꯦ
ꯎꯝ ꯐꯪꯗꯦ
ꯎꯝ
ꯂꯩꯔꯝꯒꯅꯤ ꯑꯗꯣ ꯈꯪꯗꯕ ꯀꯗꯥꯏꯗ ꯐꯪꯕꯔꯥ
ꯌꯥꯗꯦ ꯌꯥꯗꯦ ꯇꯞꯅ ꯇꯞꯅ ꯑꯗꯨꯝ ꯂꯩꯔꯛꯄ ꯐꯪꯗꯤ ꯐꯪꯅꯤꯗ ꯆꯥꯛ ꯌꯦꯟꯁꯥꯡꯗꯤ ꯊꯣꯡꯗꯤ ꯍꯩꯗꯤ ꯍꯥꯏꯕ꯭ꯔꯥ
ꯇꯣꯡꯕꯗꯤ ꯍꯩꯗ
ꯑꯩꯗꯤ ꯍꯟꯗꯛꯀꯤ ꯀꯩꯅꯣꯁꯤꯡꯁꯤꯗꯤ ꯅꯨꯄꯤꯁꯤꯡꯁꯤꯗꯤ ꯆꯥꯛ ꯢꯟꯁꯥꯡ ꯍꯤꯟꯁꯥꯡ ꯊꯣꯡꯕ ꯍꯩꯇꯕ꯭ꯔꯥ ꯍꯥꯏꯅ ꯈꯟꯕ ꯂꯩꯕ
ꯢꯁ ꯌꯥꯔꯦ
ꯐꯔꯦ ꯐꯔꯦ ꯀꯩꯅꯣꯗꯤ ꯎꯇꯤꯗꯤ ꯊꯣꯡꯕ ꯍꯩꯕ꯭ꯔꯣ ꯑꯗꯨꯗꯤ
ꯎꯇꯤ
ꯍꯣꯏ
ꯀꯔꯤꯕ ꯎꯠꯇꯤ ꯊꯣꯡꯕ ꯍꯩꯕ꯭ꯔꯥꯕ
ꯍꯣꯏ ꯍꯣꯏ
ꯎꯠꯇꯤ ꯀꯨꯝꯕ ꯊꯣꯡꯕ ꯈꯥꯏꯌꯦꯅ ꯑꯩ ꯢꯟꯖꯥꯛꯕꯨꯗꯤ ꯂꯣꯢ ꯊꯣꯡꯕꯥ ꯍꯩꯌꯦꯅ ꯁꯥ ꯑꯣꯏꯔꯁꯨ ꯗꯋꯥ ꯑꯣꯏꯔꯁꯨ ꯎꯠꯇꯤ ꯑꯣꯏꯔꯣ ꯁꯤꯒꯦꯝ ꯑꯣꯏꯔꯣ ꯊꯣꯡꯕ ꯂꯣꯢ ꯍꯩꯌꯦꯗ
ꯑꯆꯥ ꯑꯆꯥ
ꯊꯥꯖꯗꯦꯀꯣ ꯎꯠꯇꯤ ꯊꯣꯡꯕ ꯍꯩꯌꯦ ꯍꯥꯏꯕꯗꯨꯗꯤ
ꯢꯁ ꯍꯩꯌꯦꯅ
ꯎꯝ